ꯍꯂꯣ
ꯇꯌꯦ ꯇꯌꯦ ꯍ ꯍ ꯍ ꯏ
ꯇ ꯄ꯭ꯔꯥ
ꯍꯤꯞꯄꯒ ꯂꯩꯌꯦ
ꯇꯨꯝꯕ꯭ꯔꯥ
ꯇꯝꯃꯦ ꯍꯤꯞꯂꯒ ꯂꯩꯌꯦ ꯍꯣꯏ ꯅꯪꯗꯤ
ꯇꯨꯝꯃꯒ ꯂꯩꯌꯦ
ꯑꯁ ꯇꯨꯝꯅꯤꯡꯕ ꯃꯈꯣ ꯈꯣꯟ ꯃꯥꯜꯂꯦꯕꯣ
ꯎꯝ ꯋꯥꯔꯦ ꯀꯔꯤꯁꯨ ꯇꯧꯗꯦ ꯋꯥꯔꯦ
ꯀꯩ ꯏꯟꯁꯥꯡ ꯆꯥꯔꯒꯦ ꯉꯁꯤꯗꯤ
ꯑꯂꯨ ꯆꯌꯦ ꯇꯤꯟ ꯐꯤꯁꯁꯨ ꯆꯌꯦ ꯅꯪꯗꯤ
ꯅꯣꯏꯅ ꯑꯂꯨꯒ ꯇꯤꯟꯐꯤꯁ ꯑꯩꯈꯣꯏꯅ ꯀꯔꯤꯔꯥ ꯇꯥꯎꯔꯣꯢꯌꯦ ꯑꯩꯈꯣꯏꯗꯣ ꯁꯧꯒ꯭ꯔꯤ ꯁꯧꯒ꯭ꯔꯤꯒ ꯑꯂꯨ
ꯑꯁꯥ
ꯑꯍ ꯍ
ꯍꯥꯎꯋꯦ ꯑꯗꯨꯗꯤ
ꯍꯥꯎꯋꯦ ꯅꯪꯒꯤꯅ ꯍꯦꯜꯂꯦꯗ
ꯍꯝ
ꯑꯍ ꯎꯝ ꯆꯠꯊꯣꯛꯇ꯭ꯔꯦꯀꯣ
ꯕ꯭ꯔꯣ ꯉꯁꯤ
ꯎꯝ ꯉꯁꯤꯗꯤ ꯗꯨꯝ ꯁꯟꯗꯦꯅꯦꯅ ꯑꯗꯨꯝ ꯂꯩꯔꯦ ꯌꯨꯝꯗ ꯅꯪ ꯅꯪ ꯅꯪꯁꯨ ꯑꯗꯨꯝ ꯂꯩꯔꯕ꯭ꯔꯥ ꯂꯥꯏꯁꯪ ꯆꯠꯇ꯭ꯔꯦꯀꯣ ꯃꯣꯔꯅꯤꯡꯗ ꯁ꯭ꯀꯨꯜ
ꯇꯨꯝꯅꯤꯡꯕꯒꯤ
ꯍꯣꯏ ꯇꯨꯝꯅꯤꯡꯕꯅꯤꯍꯦ ꯍꯣꯏ ꯑꯌꯨꯛꯇ ꯍꯧꯒꯠ ꯄ ꯉꯝꯗꯦ ꯑꯩꯁꯨ ꯇꯨꯝꯅꯤꯡꯕꯒꯤ ꯑꯗꯨꯕꯨ ꯑꯗꯨꯒꯤꯅꯦ ꯂꯥꯏꯁꯪ ꯆꯠ ꯁ꯭ꯔꯤꯁꯦ
ꯍꯑ
ꯅꯪ ꯑ ꯑꯃꯨꯛ ꯀ꯭ꯂꯥꯁ ꯇꯨꯌꯦꯜꯐ ꯂꯣꯏꯔꯦꯀꯣ ꯑꯗꯣ ꯒ꯭ꯔꯦꯖ꯭ꯨꯋꯦꯁꯟꯗꯣ ꯗꯤ ꯑꯦꯝꯗ ꯇꯧꯒꯦ ꯍꯥꯏꯕ ꯅꯠꯇ꯭ꯔꯣ
ꯗꯤ ꯑꯦꯝꯗ ꯅꯠꯇꯦ
ꯑꯦꯝ ꯎ ꯗꯅꯦ ꯀꯣ
ꯑꯦꯝ ꯌꯨ ꯗꯅꯦ ꯎꯝ ꯗꯤ ꯑꯦꯝꯗ ꯂꯩꯅꯤꯡꯉꯥꯏ ꯇꯧꯕꯗꯣ ꯌꯥꯗꯦ ꯍꯥꯏꯌꯦ
ꯑꯣ ꯅꯪ ꯑꯦꯛꯖꯥꯝ ꯊꯥꯈꯤꯕꯅꯤꯀꯣ ꯑꯃ
ꯎꯝ ꯔꯤꯖꯜꯗꯤ ꯔꯤꯖꯜꯕꯨ ꯉꯥꯏꯕꯅꯤ
ꯑꯣ ꯔꯤꯖꯜ ꯊꯣꯛꯇ꯭ꯔꯤꯀꯣ
ꯎꯝ
ꯎꯝ ꯌꯥꯝ ꯊꯦꯡꯉꯤꯍꯦ ꯃꯣꯏꯒꯤ ꯔꯤꯖꯜꯁꯦ
ꯎꯝ
ꯃꯣꯏ ꯀ ꯀ ꯀ ꯀꯥꯕ ꯍꯧꯔꯝꯃꯅꯤ ꯃꯣꯏ ꯛ ꯑꯇꯩꯁꯤꯡꯗꯣ
ꯈꯪꯗꯦ
ꯎꯝ
ꯖꯨꯟ ꯂꯥꯁ ꯋꯤꯛ ꯇ ꯂꯥꯛꯀꯅꯤ ꯍꯥꯏꯌꯦ ꯑꯦꯖꯥꯝ
ꯑꯣ ꯔꯤꯖꯜ ꯖꯨꯟ ꯍꯧꯖꯤꯛꯅ ꯍꯧꯖꯤꯛ ꯖꯨꯟ ꯁꯦꯀꯦꯟ ꯋꯤꯛ ꯇꯥꯔꯕꯣ
ꯎꯝ
ꯍꯞꯇꯥ ꯑꯅꯤ ꯖꯨꯟ ꯍꯞꯇꯥ ꯑꯅꯤ ꯑꯁ ꯑꯗꯨꯗꯤ ꯉꯥꯏꯅꯤꯉꯥꯏ ꯑꯃꯨꯛ ꯂꯩꯅꯤ ꯍꯞꯇꯥ ꯑꯅꯤ ꯑꯍꯨꯝ
ꯎꯝ
ꯍꯨꯝ ꯍꯌꯦꯡꯗꯤ ꯀꯥꯏꯗ ꯆꯠꯀꯅꯤ
ꯍꯌꯦꯡ ꯅꯣꯅꯦꯗ ꯑꯦꯛꯖꯥꯝ ꯆꯠꯀꯅꯤ
ꯑꯁ ꯅꯪꯁꯦ ꯑꯦꯛꯖꯥꯝ ꯑꯦꯛꯖꯥꯝꯒꯤ ꯑꯦ ꯖꯥꯝ ꯉꯥꯛꯇ ꯅꯨꯡꯉꯥꯏꯍꯦ ꯅꯣꯏ ꯁꯤꯕꯣ ꯅꯨꯡꯉꯥꯏꯌꯦ ꯅꯣꯏꯗꯤ
ꯑꯣ
ꯍꯤ ꯍꯤ ꯑꯦꯛꯖꯥꯝ ꯌꯥꯝ ꯊꯥꯕꯗꯨꯔꯗꯤ ꯍꯩ ꯑ ꯑꯦꯛꯁꯄꯤꯔꯤꯌꯦꯟꯁꯀꯤꯗꯃꯛꯅꯦ ꯂ ꯂꯩꯔꯤꯛ ꯍꯩꯒꯅꯤ
ꯄꯩꯁꯥ ꯐꯪꯕꯒꯤ ꯊꯥꯕꯅꯤꯗꯥ
ꯑꯩ ꯄꯩꯁꯥ ꯐꯪꯗꯕꯤꯗ ꯊꯥꯍꯜꯂꯨꯔꯥ ꯅꯪꯕꯨ ꯑ ꯍꯥ ꯑ ꯍꯥ ꯑꯍ
ꯍꯤ ꯍꯤꯍꯤ
ꯐꯒꯤ ꯇꯧꯕꯅꯦ ꯃꯣꯏ ꯑꯦꯛꯖꯥꯝ ꯅ ꯑꯦꯛꯖꯥꯝ ꯁꯦꯟꯇꯔꯗꯣ ꯀꯥꯏꯗꯔꯥ ꯅꯪ ꯍꯌꯦꯡ ꯊꯥꯅꯤꯡꯉꯥꯏ
ꯅꯣꯅꯦ ꯗꯅꯦ ꯇꯤ ꯀꯦꯖꯦꯗ
ꯑꯣ ꯇꯤꯛꯀꯦꯖꯦꯗꯣ ꯗꯨꯝ ꯃꯣꯏ ꯑ ꯀ꯭ꯂꯁ ꯀꯌꯥ ꯐꯥꯎ ꯂꯩꯕ꯭ꯔꯅꯦ ꯀꯌꯥꯗꯒꯤ ꯀꯌꯥ ꯐꯥꯎ ꯂꯩꯕ꯭ꯔꯥ
ꯈꯪꯗꯦ ꯇꯨꯋꯦꯜꯐ ꯐꯥꯎ ꯑꯣꯏꯔꯅꯤ
ꯃꯣꯏꯗꯣ ꯀ꯭ꯂꯥꯁ ꯑꯦꯠꯇꯒꯤ ꯍꯧꯔꯛꯄ ꯃꯥꯜꯂꯦ
ꯗꯤ ꯈꯪꯗꯦ
ꯑꯣ ꯑꯩꯅ ꯇꯥꯕꯗꯤ ꯀ꯭ꯂꯥꯁ ꯑꯦꯠ ꯅꯥꯏꯟ ꯇꯦꯟ ꯑꯗꯨꯒ ꯂꯦꯚꯦꯟ ꯇꯨꯋꯦꯜꯐ ꯐꯥꯎ ꯃꯥꯜꯂꯦ
ꯁꯇꯨꯗꯦꯟꯒ ꯎꯗꯦ
ꯑꯣ ꯃꯣꯏꯁꯦ ꯔꯤꯒꯨꯂꯔ ꯑꯣꯏꯗꯕꯒꯤ ꯑꯣꯏꯔꯝꯒꯅꯤꯗ
ꯎꯝ
ꯑꯦ ꯁꯨꯇꯤꯅꯔꯥ ꯈꯪꯗꯦ ꯍꯧꯖꯤꯛꯀꯥꯟꯗꯤ ꯁꯨꯇꯤ ꯊꯥꯏꯅ ꯖꯨꯟꯒꯤ ꯁꯨꯇꯤꯗꯣ ꯁꯝꯃꯔ ꯚꯦꯀꯦꯁꯟꯗꯣ
ꯎꯝ
ꯁꯨ ꯑꯣꯏꯔꯝꯕꯅꯤ
ꯅꯪ ꯗꯤ ꯗꯦꯝꯗ ꯂꯩꯕꯗꯣ ꯅꯨꯡꯉꯥꯏꯕ꯭ꯔꯣ
ꯅꯨꯡꯉꯥꯏꯌꯦ ꯑꯁ ꯅꯨꯡꯉꯥꯏꯃꯟꯕꯒꯤ ꯌꯥꯗ꯭ꯔꯦ ꯅꯨꯡꯉꯥꯏꯃꯟꯕꯒꯤ ꯂꯥꯏꯔꯤꯛꯁꯨ ꯄꯥꯗ꯭ꯔꯦ ꯑꯁ ꯃꯔꯨꯞꯁꯤꯡꯒ ꯅꯨꯡꯉꯥꯏꯃꯟꯕꯩ ꯁꯤꯡꯖꯨ ꯆꯥꯕꯒꯤ ꯋꯥ ꯉꯥꯛꯇ ꯁ꯭ꯀꯨꯜ ꯒꯤ ꯀꯦꯝ ꯁ꯭ꯀꯨꯜꯒꯤ ꯀꯦꯝꯄꯥꯁꯇꯣ ꯑꯦꯝ ꯏꯌꯨꯗ ꯑꯦꯝ ꯏꯨꯗ ꯍꯦꯟꯅ ꯅꯨꯡꯉꯥꯏꯔꯝꯕꯅꯤꯅ ꯑꯦꯝ ꯌꯨꯒꯤ ꯑꯦꯝꯌꯨꯒꯤ ꯍꯦꯟꯅ ꯆꯥꯎꯕꯅꯦ ꯁ꯭ꯀꯨꯜ ꯀꯦꯝꯄꯁꯇꯣ ꯌꯝ ꯆꯥꯎꯕꯅꯦ ꯑꯦꯝꯌꯨꯗꯤ ꯗꯤ ꯗꯦꯝꯁꯨ ꯆꯥꯎꯋꯦ ꯑꯗꯨꯕꯨ ꯈꯔ ꯄꯤꯛꯑꯦꯗ ꯑꯦꯝ ꯌꯨꯗꯒꯤ ꯗꯦꯝꯁꯨ ꯑꯗꯨꯝ ꯆꯥꯎꯋꯦꯗ ꯑꯩ ꯍꯥꯟꯅ ꯂꯥꯛꯄ ꯃꯇꯝꯗꯀꯣ ꯂꯝꯕꯤ ꯌꯥꯝꯕꯒꯤꯀꯣ ꯀꯟꯐ꯭ꯌꯨꯁ ꯆꯠꯄꯅꯦ ꯀꯩꯅꯣ ꯗꯦꯝꯗ ꯑꯩꯁꯨ ꯒꯦꯠꯁꯨ ꯌꯥꯝꯕꯒꯤ ꯁꯣꯔꯠꯀꯠꯁꯨ ꯌꯥꯝꯕꯒꯤ
ꯑꯩꯗꯤ ꯑꯦꯝꯌꯨ ꯆꯠꯅꯤꯡꯉꯦ
ꯍꯣꯏ ꯑꯦꯝ ꯌꯨꯁꯨ ꯃꯐꯝ ꯃꯐꯝꯗꯣ ꯍꯦꯟꯅ ꯐꯖꯕꯅꯤ ꯗꯦꯝꯗꯒꯤ ꯑꯩ ꯑꯃꯔꯛ ꯑꯃꯈꯛꯇꯅꯤ ꯑꯩ ꯆꯠꯄꯗꯣ ꯑꯃꯨꯔꯛ ꯆꯠꯈ꯭ꯔꯦ ꯑꯦꯝ ꯌꯨꯗ ꯋꯥꯟꯁ ꯑꯣꯟꯂꯤ ꯋꯥꯟ ꯇꯥꯏꯝ
ꯕꯤꯜꯗꯤꯡ ꯁ꯭ꯀꯨꯜꯒꯤ ꯕꯤꯜꯗꯤꯡꯗꯣ
ꯑꯗꯨꯝ ꯐꯕ ꯃꯥꯜꯂꯦ ꯍꯣꯁꯇꯦꯜꯒꯤ ꯎꯋꯦ ꯑꯩ ꯁ꯭ꯀꯨꯜꯒꯤ ꯂꯣꯏꯅꯗꯤ ꯀꯣꯏꯗꯕꯒꯤꯀꯣ ꯈꯪꯗ꯭ꯔꯦ ꯍꯣꯁꯇꯦꯜꯒꯤ ꯕꯤꯜꯗꯤꯡꯒꯤ ꯐꯩꯌꯦ ꯑꯗꯣ ꯑꯇꯩꯗꯤ ꯑꯩꯈꯣꯏꯁꯨ ꯀꯣꯏꯗꯕꯒꯤ ꯈꯪꯗ꯭ꯔꯦ ꯑꯗꯨꯝ ꯍꯣꯁꯇꯦꯜꯗ ꯂꯥꯛꯑꯒ ꯑꯃꯨꯛ ꯍꯟꯕꯒꯤ
ꯑꯦꯝ ꯌꯨꯗꯗꯤ ꯀꯣꯂꯦꯖ ꯈꯛꯇꯅꯤ ꯀꯣ ꯀ꯭ꯂꯥꯁ ꯀ꯭ꯂꯥꯁ ꯇꯦꯟ ꯏꯂꯦꯚꯦꯟ
ꯑꯣ ꯂꯩꯇꯦ ꯀꯣꯂꯦꯖ ꯀꯣꯂꯦꯖꯀ ꯌꯨꯅꯤꯚꯔꯁꯤꯇꯤꯒ ꯑꯗꯨ ꯈꯛꯇ ꯃꯥꯥꯟꯂꯦ
ꯎꯝ
ꯃꯥꯁꯇꯔꯒ ꯒ꯭ꯔꯦꯖꯨꯌꯦꯠꯁꯟ
ꯏꯝꯐꯥꯜ
ꯅꯪ ꯏꯝꯐꯥꯜ ꯀꯣꯏꯕ ꯆꯠꯄ꯭ꯔꯥ
ꯆꯠꯅꯤꯡꯉꯦ ꯆꯠ ꯆꯠꯇꯦ
ꯆꯠꯇ꯭ꯔꯤꯕ ꯅꯪ
ꯂꯣꯛꯇꯥꯛ ꯌꯦꯡꯕ ꯆꯠꯇ꯭ꯔꯦ
ꯑꯣ ꯑꯣ ꯅꯍꯥꯟ ꯆꯠꯂꯦꯀꯣ ꯅꯪ ꯐꯣꯇꯣꯗ ꯎꯑꯦ ꯅꯣꯏ ꯕꯥ ꯕꯥ ꯑꯩꯈꯣꯏꯒ ꯆꯠꯄꯗꯣ ꯎꯝ ꯎꯝ ꯅꯨꯡꯉꯥꯏꯕ꯭ꯔꯥꯗꯣ
ꯎꯝ ꯅꯨꯉꯥꯏꯇꯦ
ꯀꯩꯒꯤ ꯅꯨꯡꯉꯥꯏ ꯕꯅꯣ ꯍꯥ ꯍꯥ ꯅꯨꯡꯉꯥꯏꯔꯝꯒꯅꯤꯗ
ꯆꯤꯔꯆꯤꯡ ꯆꯤꯔꯆꯤꯡ ꯆꯠꯅꯤꯡꯉꯦ ꯆꯤꯔꯥꯆꯤꯡꯗꯣ ꯐꯖꯕ꯭ꯔꯣ
ꯐꯖꯕ ꯑꯝꯇ ꯎꯗꯦꯗ ꯑꯗꯨꯝ ꯍꯣꯏ ꯀꯥꯔꯒ ꯌꯦꯡꯕꯗꯣ ꯑꯗꯨ ꯔꯤꯐ꯭ꯔꯦꯁꯤꯡ ꯑꯣꯏꯔꯒ ꯐꯖ ꯕ ꯅꯨꯡꯉꯥꯏꯕꯅꯦ ꯑꯗꯨ ꯐꯖꯕꯗꯤ ꯑꯝꯇ ꯂꯩꯇꯦꯗ
ꯏꯝꯐꯥꯜꯗ ꯐꯖꯕ ꯀꯔꯤ ꯂꯩ ꯀꯔꯤ ꯀꯔꯤ ꯂꯩꯕ꯭ꯔꯣ
ꯑꯥ ꯗꯪꯗꯦꯗ ꯀꯪꯂꯥꯗ ꯆꯠꯄ꯭ꯔ ꯅꯪ
ꯎꯝ
ꯀꯪꯂꯥꯗꯁꯨ ꯑꯗꯨꯝ ꯆꯨꯝꯅ ꯏꯀꯣꯏꯅꯤꯉꯥꯏ ꯅꯨꯡꯉꯥꯏꯕꯅꯦ ꯑꯗꯣ ꯃ꯭ꯌꯨꯖꯌꯝ ꯑꯃ ꯂꯩꯕꯅꯦ ꯕ꯭ꯌꯨꯇꯤ ꯄꯥꯛ ꯂꯩꯕꯗꯣ ꯈꯪꯕ꯭ꯔꯥ
ꯈꯪꯗꯦ
ꯕ꯭ꯌꯨꯇꯤ ꯄꯥꯔꯀꯤ ꯃꯅꯥꯛꯇ ꯃ꯭ꯌꯨꯖꯤꯌꯝ ꯑꯃ ꯂꯩꯕꯅꯦ ꯇꯤꯀꯦꯠꯇꯣ ꯂꯨꯄꯥ ꯇꯔꯥ ꯇꯔꯥ ꯂꯧꯅꯕꯅꯦ ꯑꯗꯨ ꯃ꯭ꯌꯨꯖꯤꯌꯝꯗꯣ ꯅꯨꯡꯉꯥꯏꯕ ꯆꯠ ꯆꯠꯄ ꯅꯨꯡꯉꯥꯏꯕꯅꯦ ꯑꯩ ꯑꯇꯩꯗꯤ ꯑꯩꯁꯨ ꯆꯠꯇꯕꯒꯤ ꯈꯪꯗꯦ ꯐꯖ ꯐꯖꯕ ꯃꯐꯝꯗꯤ ꯒꯥꯔꯗꯦꯟꯒꯨꯝꯕꯗꯤ ꯌꯥꯝ ꯂꯩꯔꯝꯒꯅꯤ ꯑꯩ ꯑꯩꯁꯨ ꯆꯠꯄ ꯐꯪꯗꯕꯒꯤ
ꯁ꯭ꯋꯤꯃꯤꯡ ꯄꯨꯜꯗ ꯆꯠꯄ꯭ꯔꯥ
ꯑꯗꯨꯒꯨꯝꯕꯗꯤ ꯆꯠꯇꯦꯗ ꯑꯗꯣ ꯑꯅꯧꯕ ꯌꯥꯝ ꯊꯣꯛꯂꯛꯄꯅꯦ ꯑꯩꯈꯣꯏ ꯏꯝꯐꯥꯜꯗ ꯂꯩꯕ ꯃꯇꯝꯗ ꯊꯣꯛꯇꯦꯕ ꯑꯗꯨꯒꯨꯝꯕꯗꯣ ꯑꯗꯨꯒꯤ ꯑꯝꯃ ꯑ ꯍꯧꯖꯤꯛ ꯍꯧꯖꯤꯛꯀꯥꯟꯗꯤ ꯑꯅꯧ ꯑꯅꯧꯕ ꯀ ꯀꯩ ꯀꯩꯅꯣ ꯑꯗꯨꯝ ꯊꯣꯛꯂꯛꯄꯅꯦ ꯅꯪ ꯂꯩꯔꯗꯤ ꯀꯣꯏꯕ ꯐꯪꯉꯅꯤ
ꯃꯔꯨꯞ ꯂꯩꯔꯗꯤ
ꯎꯝ ꯃꯔꯨꯞ ꯂꯩꯔꯗꯤ ꯀꯣꯏꯕ ꯆꯠꯂꯣ
ꯎꯝ
ꯍꯣꯏ ꯅꯆꯦꯁꯨ ꯂꯩꯒꯅꯤ ꯍꯥꯏꯕꯅꯦ ꯅꯆꯦꯒ ꯆꯠꯄꯁꯨ ꯌꯥꯏꯑꯦ
ꯂꯩꯒꯅꯤ ꯍꯥꯏꯌꯦ ꯊꯕꯛ ꯂꯩꯑꯦ ꯍꯥꯏꯌꯦ
ꯑꯣ ꯏꯝꯐꯥꯜꯗ
ꯎꯝ
ꯑ ꯗ꯭ꯤꯁꯏꯋ꯭ꯔꯔꯥ
ꯑꯥ ꯗ꯭ꯤꯁꯏꯋ꯭ꯔꯅꯦ
ꯑꯣ ꯑꯣ ꯑꯣ ꯑꯗꯣ ꯅꯨꯡꯉꯥꯏꯔꯦꯅꯥ ꯊꯕꯛ ꯂꯩꯔꯗꯤ ꯃꯥ ꯇꯣꯂꯣꯞ ꯆꯥꯔꯗꯤ ꯅꯪ ꯑꯁ ꯅꯪꯁꯨ ꯄꯩꯁꯥ ꯈꯔꯗꯤ ꯅꯤꯕ ꯌꯥꯔꯦ
ꯎꯝ ꯈꯔ ꯅꯠꯇꯦ ꯌꯥꯝꯅ ꯅꯤꯒꯅꯤ
ꯏꯁ ꯑꯩꯈꯣꯏ ꯃꯥꯁꯨ ꯏꯁꯇꯨꯗꯦꯟ ꯑꯣꯏꯔꯗꯤ ꯅꯪꯁꯨ ꯏꯁꯇꯨꯗꯦꯟ ꯑꯣꯏꯔꯗꯤꯀꯣ ꯄꯩꯁꯥ ꯂꯩꯇ꯭ꯔꯗꯤꯀꯣ ꯊꯣꯛꯄ ꯌꯥꯗꯕꯅꯤꯍꯦ ꯃꯥ ꯂꯩꯔꯗꯤ ꯅꯪꯒꯤ ꯅꯨꯡꯉꯥꯏꯒꯅꯤ ꯈꯖꯤꯛꯇ ꯑꯣꯏꯔꯁꯨ ꯑꯗꯨꯀꯣ ꯑꯗꯨꯝ ꯃꯥꯗꯤ ꯄꯩ ꯎꯝ ꯑ ꯀꯩꯅꯣ ꯊꯕꯛ ꯇꯧꯔꯗꯤ ꯐꯔꯦꯕ ꯈꯔ ꯅꯕꯥꯅꯤ ꯑꯅꯤꯃꯛ ꯏꯁꯇꯨꯗꯦꯟ ꯇꯧꯔꯗꯤꯀꯣ ꯅꯨꯡꯉꯥꯏꯔꯣꯏ
ꯎꯝ
ꯀꯦ ꯑꯦꯐ ꯁꯤꯒꯨꯝꯕꯖꯨ ꯆꯥꯕ ꯅꯨꯡꯉꯥꯏꯕꯅꯦ ꯊꯥꯡꯃꯩꯕꯟꯗꯀꯣ ꯂꯩꯕꯅꯦ ꯀꯦ ꯑꯦꯐ ꯁꯤꯒꯤꯗꯣ
ꯌꯥꯝ ꯇꯥꯡꯉꯦ ꯀꯦ ꯑꯦꯐ ꯁꯤꯗꯤ
ꯑꯦꯞ ꯁꯤꯗꯤ ꯇꯥꯡꯉꯦ ꯍꯣꯏ ꯋꯥꯟꯁ ꯋꯥꯟꯁ ꯑ ꯑ ꯊꯥ ꯑꯅꯤꯗ ꯋꯥꯟꯁ ꯆꯠꯂꯣ ꯇꯨ ꯃꯟꯁꯇ ꯋꯥꯟꯁ ꯆꯠꯂꯣ ꯑꯗꯨꯝ ꯍ ꯍ ꯇꯣꯂꯣꯞ ꯆꯥꯕ ꯅꯨꯄꯤꯗ ꯅꯤꯌꯣ
ꯎꯝ
ꯍꯪ ꯀꯩꯅꯣ ꯐꯥꯏꯚ ꯐꯥꯏꯚ ꯍꯟꯗ꯭ꯔꯦꯠꯀꯤ ꯂꯣꯋꯦꯁ ꯄ꯭ꯔꯥꯏꯖ ꯃꯥꯜꯂꯦꯗ ꯐꯥꯏꯚ ꯍꯟꯗ꯭ꯔꯦꯠꯀꯤꯁꯨ ꯂꯩꯕꯅꯦ ꯀꯦ ꯑꯦꯐ ꯁꯤꯒꯤꯗꯣ
ꯎꯝ ꯁꯦꯚꯦꯟ ꯍꯟꯗ꯭ꯔꯦꯗꯀꯤ ꯆꯥꯏꯔꯅꯤ ꯑꯩꯈꯣꯏꯅꯤ
ꯑꯣ ꯑꯩꯗꯤ ꯀꯥꯎꯒ꯭ꯔꯦ ꯑꯃꯨꯛ ꯋꯥꯡꯈꯠꯂꯛꯄꯒꯤꯔ ꯈꯪꯗ꯭ꯔꯦ ꯐꯥꯏꯚ ꯍꯟꯗ꯭ꯔꯦꯠꯀꯤ ꯂꯩꯕ꯭ꯔꯥ ꯍꯧꯖꯤꯛꯇꯤ ꯈꯪꯗ꯭ꯔꯦ ꯅꯍꯥꯟꯗꯤ ꯂꯩꯔꯝꯕꯅꯦ ꯐꯥꯏꯚ ꯍꯟꯗ꯭ꯔꯦꯠꯀꯤ ꯆꯥꯕꯁꯨ ꯉꯝꯗꯕꯅꯤꯗ
ꯎꯝ
ꯑꯁ ꯁꯣꯔꯨꯝꯒꯨꯝꯕꯖꯨ ꯐꯖ ꯐꯖꯕ ꯂꯩꯕꯅꯤ ꯊꯥꯡꯃꯩꯕꯟꯒꯨꯝꯕ ꯀꯔꯤ ꯀꯣꯔꯤꯌꯟꯒꯤ ꯄ꯭ꯔꯣꯗꯛꯁ ꯀꯨꯝꯕ ꯀꯔꯤ ꯀꯔꯤꯅꯣ ꯌꯥꯝꯗꯤ ꯂꯩꯔꯝꯅꯦ ꯑꯗꯣ ꯄꯩꯁꯥꯒꯤ ꯋꯥ ꯑꯣꯏꯕꯒꯤꯀꯣ ꯄꯩꯁꯥ ꯄꯥꯏꯗ꯭ꯔꯗꯤ ꯌꯥꯗ꯭ꯔꯦ
ꯍꯝ ꯁꯦꯀꯦꯟ ꯍꯦꯟ ꯏꯝꯐꯥꯜꯗ ꯁꯦ ꯁꯦꯀꯦꯟ ꯍꯦꯟ ꯊꯤꯕꯜ ꯂꯩꯕ꯭ꯔꯣ
ꯁꯦꯀꯦꯟ ꯍꯦꯟꯗꯣ ꯅꯒꯥꯃꯄꯥꯜꯗꯣ ꯍꯣꯡꯕꯅꯦ
ꯐꯕ꯭ꯔꯣ ꯑꯗꯣ
ꯐꯕꯁꯨ ꯂꯩ ꯐꯠꯇꯕꯁꯨ ꯂꯩ ꯂꯣꯏ ꯐ ꯁꯦꯀꯦꯟꯍꯦꯟ ꯌꯥꯝ ꯌꯥꯝꯕꯅꯤꯍꯦ ꯅꯒꯥꯃꯄꯥꯜꯗ ꯐꯕꯁꯨ ꯂꯩꯕꯅꯦ ꯌꯥꯝ
ꯅꯒꯥꯃꯄꯥꯜꯗꯤ ꯀꯗꯥꯏꯗꯅꯣ
ꯅꯒꯥꯃꯄꯥꯜ ꯑꯣꯚꯔ ꯕ꯭ꯔꯤꯖ ꯂꯩꯕꯗꯣ ꯑ ꯀꯩꯅꯣꯗꯒꯤ ꯖꯤꯔꯤ ꯄꯥꯔꯀꯤꯡꯗꯒꯤ ꯂꯥꯛꯑꯦꯅ ꯑꯣꯚꯔ ꯕ꯭ꯔꯤꯖ ꯂꯩꯌꯦꯅ ꯑꯗꯨꯒꯤ ꯑꯄꯣꯖꯤꯠ ꯀꯩꯅꯣꯗ ꯗꯤ ꯑꯦꯝ ꯗꯤ ꯑꯦꯝꯒꯤ ꯂꯝꯕꯤꯗꯀꯣ ꯅꯒꯥ ꯃꯄꯥꯜ ꯂꯩꯔꯅꯤ ꯑꯁ ꯑꯩ ꯍꯥꯏꯔꯗꯤ ꯈꯪꯪꯂꯣꯏ ꯑꯩ ꯂꯝꯕꯤ ꯌꯥꯝꯕꯒꯤ ꯑꯩ ꯍꯥꯏꯔꯁꯨ ꯅꯪ ꯒ꯭ꯌꯥꯟ ꯇꯥꯔꯣꯏ ꯑꯩ ꯂꯝꯕꯤꯗꯣ ꯌꯥꯝꯃꯦꯕ
ꯑꯣꯚꯔ ꯕ꯭ꯔꯤꯖ ꯇꯤꯛ ꯈꯪꯉꯦ ꯏꯃꯥ ꯀꯩꯊꯦꯜ ꯀꯁꯨ ꯈꯪꯉꯦ ꯏꯃꯥ ꯃꯥꯔꯀꯦꯠ ꯍꯥꯏ ꯃꯥꯔꯀꯦꯠ ꯇꯔꯣ